ꯎꯝ ꯇꯥꯔꯦ-ꯇꯥꯔꯦ
ꯎꯝ ꯅꯪ ꯀꯣꯜ ꯇ꯭ꯋꯦꯟꯇꯤꯒ ꯀꯌꯥ ꯁꯨꯔꯦ
ꯑꯩ ꯇ꯭ꯋꯦꯟꯇꯤ ꯐꯥꯏꯚ ꯁꯨꯔꯦ
ꯋꯥꯎ ꯃꯉꯥ ꯈꯛꯇ ꯉ ꯉꯥꯏꯔꯦ ꯑꯗꯨꯗꯤ ꯊ꯭ꯔꯥꯇꯤ ꯇꯣꯛ ꯇꯣꯏꯔꯕꯥ
ꯑꯥ ꯊꯥꯔ꯭ꯇꯤ ꯌꯧꯗꯣꯏ ꯑꯣꯏꯔꯝꯅꯤ
ꯑꯣ ꯂꯤꯃꯤꯠꯁꯨ ꯂꯩꯕꯣꯏꯔꯦ ꯑꯩꯗꯤ ꯁꯥꯟꯅꯕ ꯉꯝꯃꯤꯉꯩ ꯁꯥꯟꯅꯕ ꯀꯩꯅꯣ ꯇꯧꯗꯧ ꯃꯥꯜꯂꯒ
ꯁꯥꯟꯅꯕ ꯉꯝꯃꯤꯉꯩ ꯁꯥꯟꯅꯔꯗꯤ ꯁꯥꯟꯅꯕ ꯉꯝꯃꯤꯉꯩ ꯁꯥꯟꯅꯔꯗꯤ ꯄꯩꯁꯥ ꯃꯌꯥꯝ ꯐꯪꯗꯣꯏ ꯅꯠꯇꯔꯣ
ꯑꯩ ꯀꯣꯜ ꯁꯤ ꯀꯣꯜ ꯋꯥꯔꯤ ꯁꯥꯟꯅꯩꯁꯦ ꯁꯤꯒꯗꯤ ꯊꯥꯔꯇꯤꯟ ꯐꯣꯔꯇꯤꯟ ꯁꯨꯔꯗꯣꯏꯅꯦꯕꯀꯣ ꯑꯗꯣ ꯐꯣꯟ ꯁꯨꯡꯇꯧꯎ ꯁꯨꯡꯁꯥꯟ ꯁꯥꯟꯅꯗꯕꯤꯗꯅꯦ ꯈꯪꯉꯕꯔꯥ ꯖꯤꯔꯣ ꯂꯩꯕꯁꯨ ꯑꯗꯨꯝ ꯑꯥ ꯐꯣꯟ ꯅꯝꯕꯔꯁꯦ ꯄꯨꯡ ꯇꯧ ꯅꯞꯁꯜ ꯅꯝꯖꯜꯂꯨꯕꯗꯣ ꯑꯩꯅ
ꯑꯗꯨꯗꯣ ꯑꯩꯗꯤ ꯃꯉꯥ ꯔꯤꯖꯦꯛ ꯆꯠꯂꯦ
ꯑꯥ
ꯇ꯭ꯋꯦꯟꯇꯤ ꯐꯥꯏꯚ ꯇꯧꯋꯦ ꯍꯥꯏꯕ ꯋꯥꯅꯦꯕꯀꯣ ꯃꯉꯥ ꯑꯃꯗꯤ
ꯑꯩꯒꯤꯗꯤ ꯑꯍꯨꯝ ꯑꯍꯨꯝ ꯁꯨꯔ ꯃꯥꯜꯂꯦ ꯑꯍꯨꯝꯂ ꯃꯔꯤꯔꯥ
ꯑꯗꯨꯅ ꯑꯩꯅ ꯄꯪꯅꯝꯗ ꯅꯝꯕ ꯅꯠꯇꯔꯥ ꯅꯦꯠꯋꯛ ꯌꯥꯗꯕꯒꯤ ꯌꯥꯒꯗꯔꯥ- ꯌꯥꯒꯗꯔꯥꯅ ꯑꯗꯨꯝ ꯅꯝꯕꯗꯣ ꯑꯗꯨꯗ ꯈꯪꯗꯦ ꯑꯗꯨꯝ ꯃꯊꯪ ꯃꯊꯪ ꯄꯅ ꯀꯟꯇꯤꯅ꯭ꯌꯨ ꯀꯟꯇꯤꯅ꯭ꯌꯨ ꯇꯧꯔꯒ ꯑꯗꯨꯝ ꯌꯥꯒꯤꯗꯔꯦ
ꯀꯝꯄ꯭ꯂꯤꯇꯦꯠ ꯀꯥꯏꯅ ꯀꯣꯜ ꯋꯥꯔꯤ ꯀꯝꯄ꯭ꯂꯤꯠꯦꯠ ꯀꯥꯏꯅꯒ ꯊꯥꯔꯛꯇꯅ ꯀꯝꯀ꯭ꯂꯤꯠꯁꯨ ꯇꯧꯗꯅ ꯀꯅꯥꯅꯣ ꯀꯔꯤꯅꯣ ꯀꯗꯥꯏꯗꯩꯅꯣ ꯈꯪꯗꯔꯤꯉꯩ ꯖꯒꯣꯏ ꯁꯥꯗꯔꯨꯔꯅꯤ ꯂꯥꯏ ꯍꯔꯥꯎꯕ ꯅꯩꯊꯔ ꯅꯦ ꯑꯩꯁꯦ ꯕ꯭ꯂꯥꯎꯁ ꯑꯝꯇ ꯂꯩꯒꯦ ꯇꯧꯕꯅꯦ
ꯀꯔꯝꯕ ꯃꯈꯜꯒꯤ
ꯖꯒꯣꯏ ꯁꯥꯗꯗꯤ ꯅꯝꯕ
ꯑꯩ ꯍꯥꯏꯗꯤ ꯏꯁꯇꯥꯏꯜꯗꯣ ꯁꯥꯡ ꯈꯨꯗꯥꯡ ꯍꯥꯏꯗꯤ ꯑꯝꯂꯦꯁꯀꯤ ꯃꯑꯣꯡꯗꯔꯥ
ꯑꯝꯂꯦꯁꯇ ꯑꯣꯏꯔꯁꯨ ꯌꯥꯏ ꯈꯪꯗꯦꯗ ꯐꯖꯒꯗꯕ ꯑꯃ ꯂꯩꯔꯅꯤ ꯄꯥꯝꯕꯣꯝꯁꯦ ꯆꯥꯎꯗꯝꯅꯤꯅ ꯑꯝꯂꯦꯁ ꯑꯗꯨꯝ ꯂꯧꯕꯗꯨꯗꯤ ꯌꯥꯏ ꯈꯔ ꯐꯖꯞ ꯀꯋꯥ ꯑꯃꯇ ꯂꯧꯒꯦ ꯇꯧꯅꯤ
ꯋꯥꯡꯕ꯭ꯔꯥ
ꯑꯪ ꯐꯥꯏꯚ ꯄꯣꯏꯟ ꯅꯥꯏꯟ ꯑꯗꯨꯃꯥꯏꯅ
ꯎꯝ ꯋꯥꯡꯉꯦ ꯋꯥꯉꯦ ꯌꯥꯔꯦ ꯌꯥꯔ ꯑꯥꯔꯃꯤꯒꯨꯝꯕ ꯆꯪꯕ ꯌꯥꯔꯅꯤ
ꯎꯝ ꯑꯩꯖꯦꯀꯣ ꯃꯥꯟꯅꯅꯦ ꯈꯪꯕ꯭ꯔꯥ ꯌꯥꯝ ꯔꯣꯃꯥꯟꯇꯤꯛ ꯑꯣꯏꯗꯦꯌꯦ ꯑꯩꯅ ꯍꯥ ꯀꯩ ꯋꯥꯔꯤꯅꯣ ꯁꯥꯟꯅꯗꯣꯏꯁꯦ ꯁꯝ ꯀꯛ ꯇꯣꯏꯔꯣ ꯅꯪ
ꯆꯠꯂꯔꯣꯢ ꯋꯥꯔꯤꯁꯨ ꯑꯃꯨꯛ ꯂꯩꯇ꯭ꯔꯦꯗ ꯀꯔꯤ ꯋꯥꯔꯤ ꯅꯪ ꯑꯃꯨꯛ ꯋꯥꯔꯤ ꯈꯔ ꯂꯤꯔꯛꯑꯣ
ꯋꯥꯔꯤꯁꯦ ꯑꯩ ꯍꯟꯇꯛ ꯖꯒꯣꯏ ꯁꯥꯗꯣꯏꯅꯦ
ꯅꯣꯏ ꯂꯥꯏ ꯍꯥꯏꯔꯥꯎꯗ꯭ꯔꯤꯕꯣ ꯅꯣꯏꯁꯨ
ꯑꯩꯈꯣꯏꯗꯤ ꯂꯥꯏ ꯍꯔꯥꯎꯗꯦꯕ ꯑꯩꯈꯣꯏ ꯂꯝꯒꯤꯗꯤ ꯑꯗꯨꯅ ꯑꯥ ꯖꯒꯣꯏ ꯁꯥꯟꯅꯤ ꯍꯥꯏꯁꯤꯅ ꯑꯥ ꯈꯣꯏ ꯀꯦꯝ ꯆꯠꯄꯗꯣ
ꯑꯥ
ꯑꯗꯨꯗꯁꯨ ꯑꯩꯈꯣꯏꯁꯦ ꯎꯝ ꯍꯥꯏꯗꯤ ꯆꯠꯄꯗꯣ ꯖꯒꯣꯏ ꯁꯥꯔꯒ ꯀꯝꯄꯤꯇꯤ ꯇꯧꯑꯦꯕ
ꯎꯝ
ꯑꯗꯨꯗ ꯁꯥꯗꯣꯏꯅꯤ
ꯑꯥ
ꯀꯔꯤ ꯖꯒꯣꯏ ꯁꯥꯗꯣꯏꯔꯗꯤ
ꯏꯁꯩ ꯈꯪꯗ꯭ꯔꯦ
ꯎꯝ ꯇꯝꯕꯨ ꯇꯝꯗ꯭ꯔꯤꯗ ꯑꯥꯗ ꯑꯃ ꯇꯝꯃꯨꯗꯣꯏꯅꯦ
ꯅꯣꯏꯗꯤ ꯑꯗꯨꯝ ꯂꯝ ꯂꯥꯏꯍꯔꯥꯎꯕ ꯐꯖꯅ ꯑꯗꯨꯝ ꯅꯨꯡꯉꯥꯏꯕ꯭ꯔꯥ
ꯎꯝ ꯑꯗꯨꯝ ꯅꯨꯡꯉꯥꯏ ꯑꯩꯈꯣꯏꯗꯤ ꯂꯥꯏ ꯂꯥꯏ ꯍꯦꯛ ꯍꯔꯥꯎꯈ꯭ꯔꯗꯤ ꯑꯗꯨꯒꯤ ꯃꯅꯥꯛꯇ ꯉꯥ ꯑꯩꯈꯣꯏꯕꯨꯗꯧꯒꯤ ꯏꯁꯤꯡ ꯄꯨꯈ꯭ꯔꯤ ꯂꯩꯌꯦꯕꯀꯣ
ꯎꯝ
ꯑꯗꯨ ꯑꯗꯨ ꯏꯁꯤꯡꯗꯣ ꯊꯦꯡꯕ ꯌꯥꯗꯦ ꯑꯗꯩ ꯃꯅꯥ ꯂꯩ ꯃꯌꯥꯝꯁꯨ ꯍꯧꯋꯦ ꯑꯗꯨ ꯑꯝꯇ ꯍꯦꯛꯄ ꯌꯥꯗꯦ ꯍꯦꯛ ꯍꯦꯛꯑꯕ ꯑꯗꯨꯝ ꯁꯤꯔꯦ ꯑꯗꯩꯗꯤ ꯑꯗꯨꯒꯤ ꯂꯥꯏꯒꯤ ꯃꯄꯥꯗ ꯇꯤꯟꯒ ꯊꯨꯏ ꯀꯥꯏꯅꯒ ꯁꯤꯠꯆꯜꯂꯨꯕꯈꯪꯉꯕ꯭ꯔꯥ ꯑꯗꯨꯝ ꯒꯥꯔꯤ ꯊꯧꯔꯝꯃꯒ ꯍꯥꯏꯗꯤ ꯑꯗꯨꯒꯤ ꯊꯣꯡꯒꯥꯟ ꯃꯄꯥꯗꯨꯗ ꯁꯤꯠꯂꯨꯔꯕ ꯑꯗꯨꯝ ꯍꯧꯖꯤꯛꯀꯤ ꯃꯤ ꯑꯗꯣ ꯈꯔ ꯆꯠꯂꯒ ꯑꯗꯨꯝ ꯒꯥꯔꯤ ꯑꯦꯛꯁꯤꯗꯦꯟ ꯊꯣꯛꯑ ꯑꯗꯨꯝ ꯁꯤꯌꯦ ꯌꯥꯝꯅ
ꯎꯝ ꯎꯝ ꯑꯩꯁꯨ ꯂꯥꯏ ꯍꯔꯥꯎꯖꯦ ꯐꯖꯅ ꯑꯝꯇ ꯌꯥꯎꯅꯤꯡꯉꯦ ꯑꯝꯕꯨ ꯌꯥꯎꯗ꯭ꯔꯤ
ꯎꯝ ꯅꯣꯏ ꯌꯥꯏꯔꯤꯄꯣꯛꯀꯤ ꯑꯣꯏꯅ ꯂꯥꯏ ꯍꯔꯥꯎꯗꯦ ꯍꯥꯏꯔꯣ
ꯅꯠꯇꯦ ꯅꯠꯇꯦ ꯌꯥꯏꯔꯤꯄꯣꯛꯀꯤ ꯑꯃꯨꯛ ꯑꯩꯈꯣꯏꯒꯤ ꯌꯥꯏꯔꯤꯄꯣꯛ ꯍꯥꯏꯔꯒ ꯂꯝ ꯃꯌꯥꯝ ꯈꯥꯏꯗꯣꯏꯗꯅ ꯑꯗꯨꯗ ꯑꯩꯈꯣꯏꯁꯤꯅ ꯄꯣꯏꯔꯧ ꯄꯣꯏꯔꯧꯈꯣꯡꯖꯤꯟ ꯍꯥꯏꯁꯦ ꯀꯥꯏꯅ ꯇꯦꯝꯄꯜꯗꯣ ꯈꯪꯕ꯭ꯔꯥ
ꯍꯥ
ꯑꯥ ꯀꯥꯏꯅ ꯃꯟꯗꯤꯔ ꯍꯥꯏꯕꯗꯣ ꯇꯥꯔꯕ
ꯀꯥꯏꯅ ꯃꯟꯗꯤꯔ ꯑꯃ ꯃꯟꯗꯤꯔ ꯑꯔꯤꯕ ꯃꯥꯟꯕ ꯑꯃ ꯂꯩꯕꯗꯨꯔꯥ
ꯑ ꯕꯤꯗꯤꯑꯣ ꯍꯣꯔꯦꯟ ꯊꯥꯕꯤꯔꯛꯀꯦꯁꯦ ꯀꯃꯥꯏꯅ ꯍꯥꯏꯗꯣꯏꯅꯣ ꯍꯧꯖꯤꯛꯄꯨꯗꯤ ꯑꯗꯨꯝ ꯁꯦꯝꯒꯠꯂꯕꯅꯦꯕꯀꯣ
ꯑꯥ
ꯑꯥ ꯊꯥꯏꯅ ꯃꯣꯏꯒꯤ ꯅꯤꯡꯊꯧꯒꯤ ꯍꯥꯛꯇꯛꯇ ꯑꯃ ꯑꯩꯈꯣꯏꯅ ꯂꯥꯏꯔꯤꯛꯀ ꯇꯝꯃꯛꯄꯗꯣꯍꯦ ꯎ ꯌꯥꯜꯂ ꯄꯣꯔꯛꯑꯒ ꯏꯁꯤꯡꯗꯒꯤ ꯇꯥꯎ ꯇꯥꯎꯗꯒꯔꯒ ꯑꯃꯨꯛ ꯇꯥꯎ ꯏ ꯊꯣꯛꯑꯦꯅ ꯇꯧꯕꯗꯣ
ꯑꯥ ꯑꯥ
ꯈꯪꯕ꯭ꯔꯥ
ꯑꯥ
ꯑꯗꯨꯒꯤꯗꯣ ꯑꯗꯨꯒꯤ ꯀꯥꯏꯅ ꯀꯥꯏꯅ ꯃꯟꯗꯤꯔ ꯀꯥꯏꯅ ꯍꯣꯏ ꯎꯝ ꯑꯩꯈꯣꯏ ꯁꯤ ꯃꯟꯗꯤꯔ ꯍꯣꯏꯑꯦ ꯈꯪꯏ ꯌꯥꯏ꯭ꯔꯦ ꯇꯣꯛꯑꯣ ꯀꯣꯟꯅ ꯉꯥꯡꯉꯣ ꯁꯤꯒꯤ ꯃꯟꯗꯤꯔꯁꯦ
ꯎꯝ
ꯁꯤ ꯂꯩꯕꯒꯤ ꯑꯩꯈꯣꯏ ꯂꯥꯏ ꯍꯔꯥꯎꯕ ꯌꯥꯗꯦꯕ ꯁꯤꯅ ꯀꯥꯏꯗꯦ ꯃꯩꯇꯩ ꯑꯁꯦꯡꯕ ꯅꯠꯇꯦ ꯍꯥꯏꯗꯤ ꯒꯧꯔ ꯃꯣꯏ ꯊꯥꯏꯅ ꯅꯤꯡꯊꯧ ꯍꯥꯛꯇꯛꯇ ꯁꯨꯝ ꯒꯧꯔ ꯆꯠꯂꯤꯉꯩꯗ ꯁꯥꯔꯝꯕ ꯈꯨꯕꯝ ꯑꯣꯏꯗꯣꯏꯅꯦꯕ
ꯎꯝ
ꯑꯗꯨꯒꯤ ꯒꯧꯔ ꯆꯠꯄꯗꯤ ꯌꯥꯗꯦ ꯎꯝ ꯃꯣꯏ ꯂꯥꯏ ꯍꯔꯥꯎꯕꯁꯦ ꯇꯧꯅꯗꯕ ꯃꯥꯜꯂꯦꯕ ꯂꯥꯏꯍꯔꯎꯕꯖ ꯃꯩ
ꯎꯝ
ꯑꯗꯨꯒꯤ ꯑꯗꯨꯝ ꯑꯩꯈꯣꯏ ꯕꯣꯔꯣꯛꯈꯣꯟꯖꯟꯒꯤ ꯑꯣꯏꯅ ꯌꯥꯗꯕꯗꯣ ꯌꯥꯗꯕ ꯍꯥꯏ ꯁꯦ ꯑꯩꯈꯣꯏ ꯕꯣꯔꯣꯛ ꯈꯣꯡꯖꯟꯁꯤ ꯃꯅꯨꯡꯗꯁꯨ ꯂꯥꯏꯁ꯭ꯔꯝꯒꯤ ꯇꯥꯕ ꯖꯒꯥ ꯑꯃ ꯂꯩꯕ ꯁꯁ꯭ꯋꯥꯏꯗ ꯑꯗꯨꯗꯗꯤ ꯃꯣꯏ ꯂꯥꯏꯁ꯭ꯔꯝꯒꯤ ꯍꯔꯥꯎꯋꯦ ꯂꯥꯏꯁ꯭ꯔꯝ ꯄꯥꯟꯊꯣꯏꯕꯤ ꯍꯔꯥꯎ ꯀꯩꯅꯣꯝ ꯍꯥꯏꯕꯅꯤ ꯑꯗꯨ ꯈꯪꯗꯦ ꯇꯥꯗꯦꯗ ꯑꯩꯈꯣꯏꯕꯣꯛ ꯑꯩꯈꯣꯏꯃꯥꯏꯔꯝꯄꯥꯝ ꯊꯧꯕꯥꯜ ꯑ ꯑꯁꯤꯒꯤ ꯊꯧꯕꯥꯜꯒꯤ ꯊꯧꯕꯥꯜꯒꯤꯗꯅꯦꯕꯀꯣ ꯑꯗꯨ ꯑꯉꯥꯡꯑꯣꯏꯀꯥꯟꯗꯕꯨꯗꯤ ꯌꯦꯡꯕꯒ ꯆꯠꯂꯑꯦ ꯍꯧꯖꯤꯛꯇꯤ ꯆꯠꯈꯤꯗ꯭ꯔꯦ ꯆꯥꯎꯈꯠꯂꯛꯄ ꯇꯟꯕꯗꯣ ꯃꯤꯃꯌꯨꯝ ꯆꯠꯄꯗꯣ
ꯍꯝ
ꯅꯪꯗꯤ ꯑꯗꯨꯡ ꯆꯠꯄꯔꯣ ꯅꯣꯏꯕꯣꯛ ꯍꯣꯏꯗ
ꯑꯩꯈꯣꯏ ꯕꯣꯍꯣꯏꯗ ꯂꯦꯛꯇꯤ ꯂꯦꯛꯇ꯭ꯔꯤꯗ ꯑꯩ ꯑꯃꯨꯛ ꯐꯥꯎ ꯍꯥꯏꯗꯤ ꯂꯦꯛ ꯆꯛꯀꯗꯕ ꯃꯇꯝꯁꯨ ꯂꯩꯇꯦꯕ ꯑꯗꯨꯝ ꯀ꯭ꯂꯥꯁ ꯍꯦꯛ ꯊ꯭ꯔꯤꯗꯩꯅꯦꯕ ꯑꯩꯅ ꯍꯣꯁꯇꯦꯜ ꯂꯩꯔꯩꯖꯦ ꯍꯧꯖꯤꯛꯁꯨ ꯑꯗꯨꯝ ꯍꯣꯁꯇꯦꯜꯗ ꯂꯩꯗꯅ
ꯎ ꯅꯪ ꯀꯥꯏ ꯇꯝꯃꯛꯀꯦ ꯇꯦꯟꯕꯥꯎ
ꯇꯦꯟ ꯐꯥꯎꯕ꯭ꯔꯣ ꯑꯩ ꯀꯩꯅꯣꯗ ꯑꯩꯈꯣꯏ ꯑꯗꯨꯗ ꯇꯝꯃꯛꯑꯦ ꯏꯔꯝꯗꯝ ꯍꯩꯀꯣꯜꯗꯣ
ꯑꯥ ꯀꯥꯕ
ꯑꯗꯨꯗ ꯀ꯭ꯂꯥꯁ ꯊ꯭ꯔꯤꯗꯩ ꯍꯣꯁꯇꯦꯜ ꯂꯩꯔꯦ ꯍꯥꯎ ꯕꯥ ꯕꯥꯏ
ꯅ ꯪꯖꯦ ꯕꯣꯔꯗꯤꯡꯗ ꯆꯥꯎꯔꯛꯄ ꯑꯉꯥꯡꯅꯤꯅꯦ
ꯃꯥꯅꯤ ꯑꯗꯨꯅ ꯆꯥꯎꯕꯖꯨ ꯍꯦꯟꯗ꯭ꯔꯦ ꯑꯩꯀꯣ ꯍꯦꯛ ꯑꯁ ꯈꯪꯗ꯭ꯔꯤꯗ ꯄꯤꯇ꯭ꯔꯨ ꯄꯤꯑꯦ ꯄꯣꯔꯑꯦ ꯍꯥꯏ ꯗ꯭ꯔꯥ ꯅꯣꯏꯅꯕ ꯍꯤꯗꯥꯛꯁꯦ ꯈꯪꯉꯕ꯭ꯔꯥ ꯑꯩ ꯑꯩꯁꯦ ꯄꯤꯛꯏꯉꯩꯗꯒꯤ ꯑꯗꯨꯝ ꯆꯥꯔꯛꯑꯕꯅꯦꯕ ꯈꯪꯕ꯭ꯔꯥ ꯍꯧꯖꯤꯛ ꯐꯥꯎꯕ ꯑꯗꯨꯝ ꯌꯥꯡꯀꯪꯕꯤ ꯁꯥꯔ ꯂꯩꯇ꯭ꯔꯥ
ꯅꯪꯖꯦ ꯀꯪꯗꯤ ꯀꯪꯉꯦ ꯑꯁꯦꯡꯕ ꯑꯁ ꯀꯩꯒꯨꯝꯕ ꯍꯥꯄꯦꯟꯒ ꯁꯦꯠꯂꯛꯄꯖꯦꯀꯣ ꯏꯀꯪ ꯀꯪꯉꯒ ꯌꯥꯝꯅ
ꯍꯥꯏꯗꯤ ꯐꯣꯔꯃꯦꯜꯒꯤ ꯇꯥꯏꯞꯇꯒ ꯁꯦꯠꯈ꯭ꯔꯗꯤ ꯃꯤ ꯈꯤꯇꯪꯪ ꯅꯣꯏꯕ ꯃꯥꯟꯕꯅꯦ ꯇ꯭ꯔꯤꯁꯥꯠ ꯀꯨꯝꯕꯒ ꯂꯤꯠꯂꯗꯤ ꯏꯁꯥꯗ ꯇꯞꯅꯞꯄ ꯂꯤꯠꯂꯗꯤ ꯄꯤꯇ꯭ꯔꯨ ꯄꯤꯛꯄꯅꯦ ꯍꯥꯏꯕ
ꯄꯤꯑꯦ ꯄꯤꯑꯦ
ꯑꯗꯨꯗꯨꯅ ꯑꯩꯀꯣ ꯑꯩꯈꯣꯏ ꯑꯗꯥꯏꯗꯣ ꯂꯥꯡꯃꯩꯗꯣꯡ ꯖꯒꯥꯗꯩ ꯑꯩ ꯈꯪꯕ ꯃꯤꯒꯩꯅꯀꯣ ꯑꯄꯥꯕꯤꯅ ꯂꯣꯏ ꯀꯧꯗꯣꯏꯅꯤ
ꯄꯥꯄꯄꯤꯅ ꯌꯧꯗꯕꯅ ꯄꯥꯄꯤ ꯃꯌꯨꯝꯖꯦ ꯀꯗꯥꯏ ꯖꯒꯥꯗꯅꯣ ꯍꯪ ꯇꯥꯁꯦ
ꯍꯣꯏ ꯑꯄꯥꯕꯤ ꯍꯣꯏ ꯌꯨꯝꯁꯤꯕꯨ ꯀꯔꯥꯏꯗꯅꯣ ꯀꯥꯏ ꯍꯪꯗꯣꯏꯅꯤ ꯑꯗꯨꯝ ꯍꯥꯏꯔꯛꯇꯣꯏꯅꯤ ꯏꯉꯣ ꯂꯥꯏꯕꯩ ꯃꯆꯥꯗꯨꯔ ꯀꯥꯏ
ꯚꯔꯁꯣꯔꯤ ꯍꯥꯏ ꯈꯪꯅꯗꯕꯗꯣ
ꯈꯪꯅꯗꯦ
ꯍ
ꯑꯩ ꯌꯨꯝꯗ ꯍꯌꯦꯡ ꯆꯠꯄ ꯒꯁꯦꯀꯣ ꯂꯝꯕꯤ ꯊꯦꯡꯅꯩ ꯍꯩꯃꯥ ꯑꯇꯥꯕꯤ ꯇꯧꯔꯒ ꯀꯧꯔꯛ ꯇꯧꯔꯤꯕꯅꯤ ꯎꯗꯕ ꯀꯨꯏꯔꯦꯅ
ꯑꯩꯗꯤ ꯑꯩ ꯃꯤꯡ ꯌꯨꯝꯗ ꯕꯨꯗꯤ ꯑꯩꯁꯦ ꯊꯥꯗꯣꯏ ꯀꯧꯌꯦꯕꯀꯣ ꯑꯗꯣ ꯏꯃꯥꯟꯅꯕꯤꯅ ꯍꯥꯏꯅꯦ ꯅꯪꯉꯣꯟꯗ ꯊꯥꯗꯣꯏ ꯀꯧꯕꯁꯦ ꯄꯛꯇꯦꯌꯦ ꯃꯣꯏꯅ ꯍꯥꯏꯅꯦ ꯌꯨꯝꯗ ꯀꯩ ꯀꯧꯒꯦ ꯅꯪ
ꯌꯨꯝꯗꯔꯣ ꯑꯁ ꯑꯩ ꯃꯤꯡꯗꯤ ꯌꯥꯝꯃꯤꯗ ꯑꯩꯈꯣꯏ ꯕꯥꯅ ꯇꯣꯝꯕꯤ ꯀꯧꯔꯅꯤ ꯑꯩꯈꯣꯏ ꯃꯥꯅ ꯊꯣꯏ ꯀꯧꯔꯅꯤ ꯑꯩꯈꯣꯏ ꯕꯣꯛꯅ ꯕꯥꯂꯦ ꯀꯧꯔꯅꯤ
ꯑ
ꯑꯗꯩꯗꯤ ꯌꯥꯝꯃꯦ ꯑꯩ ꯃꯤꯡ ꯑꯗꯩꯗꯤ ꯃꯥꯕꯣꯛꯍꯣꯏꯅ ꯏꯅꯥꯎꯄꯥ ꯀꯧꯔꯅꯤ ꯏꯆꯦꯃꯤꯅꯥꯅ ꯏꯆꯦꯃꯤꯅꯥ ꯑꯣꯏꯅꯁꯨ ꯅꯣꯛꯄꯩ ꯀꯧꯑꯦ ꯑꯗꯩꯗꯤ ꯑꯇꯣꯞꯄ ꯂꯩꯀꯥꯏꯒꯩꯒꯤꯅ ꯑꯃꯨꯛ ꯑꯄꯥꯕꯤ ꯀꯣꯔꯗ꯭ꯔꯥ ꯑꯩ ꯃꯤꯡ ꯌꯥꯝ ꯌꯥꯝꯃꯦ ꯏꯆꯟꯁꯨ ꯀꯧꯔꯦ ꯗꯥ ꯗꯥꯁꯣꯏꯅ ꯏꯆꯥ ꯍꯣꯏꯅ ꯑꯁ ꯈꯪꯗ꯭ꯔꯦꯗ
ꯌꯥꯝꯃꯟꯗꯅ ꯉꯥꯎꯔꯦ
ꯎꯝ ꯑꯩ ꯃꯤꯡ ꯌꯥꯝ ꯌꯥꯝꯃꯤ ꯑꯩꯗꯤꯀꯣ ꯑꯩꯅ ꯑꯩꯈꯣꯏꯒꯤ ꯀꯩꯅꯣꯁꯤꯗ ꯑꯩꯈꯣꯏ ꯕꯥꯍꯣꯏ ꯃꯆꯤꯟ ꯃꯅꯥꯎ ꯇꯔꯨꯛꯅꯦꯕꯀꯣ
ꯎꯝ
ꯑꯗꯨꯗ ꯑꯍꯝ ꯑꯝ ꯑꯩꯈꯣꯏ ꯆꯦ ꯏꯕꯥꯟꯅꯤꯁꯦ ꯈꯛꯇ ꯅꯦꯕ ꯅꯤꯡꯉꯣꯜ ꯑꯣꯏꯔꯤꯁꯦ ꯑꯗꯨꯗꯨꯅ ꯏꯁ ꯊꯤ ꯂꯨꯅ ꯇꯧꯕꯤꯅꯤ ꯀꯦꯗꯅ ꯃꯧꯗꯅ ꯑꯩꯈꯣꯏ ꯆꯦ ꯑꯩꯗꯤ ꯌꯥꯝꯕꯨ ꯀꯦꯗꯦ ꯍꯥꯥ
ꯅꯨꯄꯤ ꯇꯥꯡꯉꯦꯕ
ꯑꯪ ꯅꯨꯄꯥ ꯅꯨꯄꯥꯅ ꯅꯝꯅ ꯄꯣꯛꯑꯦ
ꯑꯥ
ꯅꯨꯄꯥ ꯅꯝꯕ ꯍꯥꯏꯁꯦ ꯑꯥ ꯀꯩꯅꯣ ꯈꯛꯇꯅꯤꯗ ꯅꯦꯕꯂꯥꯒꯤꯅ ꯑꯃꯨꯛ ꯑꯅꯤ ꯄꯣꯛ ꯑꯦꯗ꯭ꯔꯥ ꯑꯗꯩ ꯑꯇꯣꯞꯄꯒꯩ ꯑꯇꯣꯞꯄ ꯈ꯭ꯋꯥꯏ ꯑꯍꯟꯁꯤꯅ ꯃꯆꯥꯅꯨꯄꯥ ꯑꯅꯤ ꯄꯣꯛ ꯑꯦꯕꯀꯣ ꯑꯃꯅ ꯏꯟꯖꯤꯟꯅ ꯇꯛ ꯑꯒ ꯁꯤꯈꯤꯕꯀꯣ ꯑꯗꯣ ꯑꯃ ꯉꯥꯏꯍꯧꯔꯦ ꯑꯗꯩꯗꯤ ꯃꯊꯪꯒꯤꯁꯤꯅ ꯑꯃꯨꯛ ꯅꯨꯄꯥ ꯑꯅꯤ ꯄꯣꯛꯑꯦ ꯑꯗꯨꯒ ꯑꯃꯅ ꯑꯃꯨꯛ ꯅꯨꯄꯤ ꯑꯃ ꯄꯣꯛꯑꯦ ꯃꯣꯏ ꯑꯍꯨꯝ ꯑꯃ ꯄꯣꯛꯑꯦ ꯑꯗꯨꯗꯒꯤꯗꯤ ꯃꯊꯪꯗꯅ ꯃꯦꯇꯦꯝꯕꯤꯅ ꯑꯃꯨꯛ ꯅꯨꯄꯤ ꯑꯍꯨꯝ ꯑꯣꯏꯔꯒ ꯅꯨꯄꯥ ꯑꯃꯇꯪ ꯑꯣꯏ ꯃꯥꯜꯂꯦ ꯑꯗꯩꯗꯤ ꯅꯦꯕꯂꯥꯅ ꯅꯨꯄꯥ ꯑꯅꯤ ꯑꯗꯩꯗꯤ ꯀꯥꯏꯃꯨꯕꯤꯅ ꯅꯨꯄꯥ ꯑꯅꯤ ꯑꯗꯣ ꯑꯩꯈꯣꯏ ꯑꯩꯈꯣꯏ ꯆꯦ ꯑꯅꯤ ꯑꯗꯩ ꯏꯕꯨꯡꯉꯣꯒ ꯑꯩꯈꯣꯏ ꯏꯕꯨꯡꯉꯣꯁꯨ ꯂꯥꯏꯗꯒꯤ ꯅꯤꯔꯥ ꯄꯣꯛꯈꯤꯕ꯭ꯔꯥ ꯈꯪꯗꯦꯉꯣ ꯂꯥꯏ ꯈꯨꯔ ꯑꯩ ꯑꯉꯥꯡ ꯑꯣꯏꯔꯤꯉꯩꯗꯀꯣ ꯑꯩꯈꯣꯏ ꯏꯕꯨꯡꯉꯣꯗꯣ ꯆꯥꯛꯎꯝꯕꯗ ꯑꯩꯅ ꯄꯝꯕ ꯉꯝꯗ꯭ꯔꯤꯅꯦ ꯍꯥꯏꯕ ꯃꯥꯅꯅ ꯅꯟꯂꯤꯕ
ꯆꯥꯎꯃꯟꯕꯒꯤ ꯂꯥꯏꯗ ꯅꯤꯔꯒ ꯄꯣꯛꯄ ꯑꯉꯥꯡꯁꯦ ꯃꯆꯤꯡ ꯑꯃꯝꯗꯤ ꯂꯩꯕꯅꯤꯉꯣ ꯎꯝ ꯑꯗꯨ ꯅꯥꯏꯈꯣ ꯋꯦꯠ ꯋꯦꯠ ꯑꯩ ꯑꯃꯨꯛ ꯇꯧꯔꯛꯀꯦ
ꯍꯣꯏ